ꯇꯥꯕ꯭ꯔꯣ꯫
ꯑꯧ ꯇꯥꯔꯦ꯫
ꯉꯁꯥꯏꯗꯣ ꯇꯥꯗ꯭ꯔꯣ꯫
ꯎꯝ꯫ ꯑꯩꯁꯨ ꯌꯦꯡꯒ ꯅꯪ ꯐꯣꯟ ꯀꯛꯄ ꯃꯥꯜꯂꯦꯅ ꯇꯧꯋ‌ꯦꯕ꯫
ꯎꯝ꯫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
ꯀꯥꯅ ꯀꯥꯅ ꯂꯩꯌ‌ꯦ꯫
꯫ ꯏꯇꯣꯝꯇꯅꯦ ꯃꯤ ꯂꯩꯥꯇꯦ ꯈꯣꯏ ꯆꯨꯞ ꯆꯠꯈꯤꯌꯦ꯫
ꯑꯁ ꯌꯥꯝ ꯅꯨꯡꯉꯥꯏꯍꯦ ꯑꯩꯁꯨ ꯆꯠꯅꯤꯡꯉ‌ꯦ꯫
ꯆꯠꯁꯤꯔꯣ ꯏꯕꯥꯅꯤꯁꯨ꯫
ꯍꯧꯖꯤꯛꯔꯣ꯫
ꯑꯣ ꯉꯥꯍꯥꯛꯂꯩꯒ꯫
ꯑꯁ ꯈꯣꯏ ꯂꯩꯇꯦꯗ ꯑꯩ ꯑꯩꯒꯤꯗꯤ꯫
ꯑꯈꯣꯏꯗ ꯂꯩꯥꯛꯌꯦ꯫
ꯑꯦ꯫
ꯑꯆꯥ ꯆꯠꯁꯤꯔꯣ ꯀꯅꯥ ꯀꯅꯥ ꯂꯩꯒꯦ꯫
ꯏꯊꯟꯗꯅꯦ ꯃꯣꯏ꯫
ꯆꯁꯤꯔꫭ ꯑꯗꯨꯗꯤ꯫
ꯂꯧ ꯆꯠꯈꯤꯌꯦ꯫
ꯎꯝ꯫
ꯁꯪꯂꯣꯏꯗ꯭ꯔꯥ ꯈꯪꯗ꯭ꯔꯦ ꯑꯩꯗꯤ ꯉꯁꯤ꯫
ꯀꯩꯒꯤ ꯀꯩ ꯊꯕꯛ ꯂꯩꯕ꯭ꯔꯣ꯫
ꯐꯤꯁꯨ ꯁꯨꯔꯒ ꯑꯗꯨꯝ ꯐꯥꯎ ꯂꯩꯌꯦ ꯑꯗꯨꯒ꯫ ꯃꯃꯥꯁꯨꯅꯦ ꯂꯧꯗ ꯊꯣꯛꯂꯛꯈꯤꯕ꯫
ꯎꯝ꯫ ꯍꯣꯔꯦꯟ ꯃꯌꯥꯝ ꯐꯔꯛꯑꯗꯤ ꯊꯤꯜꯂꯛꯀꯦ꯫
ꯑꯦꯁ ꯆꯠꯂꯨꯅꯨ ꯍꯧꯖꯤꯛ ꯑ‌ꯦ ꯉꯁꯤꯅ‌ꯦ꯫
꯫ ꯆꯠꯈꯤꯕꯅꯦ ꯑꯈꯣꯏ ꯑꯉꯥꯡꯁꯤꯡ ꯐꯥꯕ ꯆꯠꯈꯤꯌ‌ꯦ꯫ ꯉꯁꯤꯁꯦ ꯑꯧ ꯑꯉꯥꯡꯒꯤ ꯕꯥꯔꯗꯦꯅꯤꯅ ꯏꯟꯖꯥꯡ ꯍꯥꯎꯕ ꯆꯥꯗ꯭ꯔꯅꯤ ꯌꯥꯅꯦꯕꯁ
ꯈꯪꯉꯦ ꯈꯪꯉꯦ
ꯍꯔꯦ ꯍꯤꯡꯖꯥꯟꯁꯤꯂ
ꯕꯥꯔꯗꯦ ꯕꯔꯗꯦꯒ ꯑꯩꯒ ꯑꯩ ꯑꯃꯨꯛ ꯀꯥꯎꯋꯦꯅꯦ
ꯎꯝ ꯂꯩ ꯆꯖꯦ ꯑꯉꯥꯡ ꯂꯩꯔꯗꯤ ꯕꯥꯔꯗꯦ ꯁꯨꯗ ꯌꯥꯎꯕ ꯇꯥꯕ ꯂꯩꯕ ꯇꯥꯕ
ꯑꯩꯅꯀꯣ ꯁ꯭ꯀꯨꯜꯗ ꯑꯣꯂꯤꯕꯔꯗꯟꯅꯦ ꯍꯦꯟꯁꯦꯛ ꯇꯧꯔꯒ ꯍꯦꯞꯄꯤ ꯕꯥꯔꯗꯦ ꯍꯥꯏꯔ ꯍꯥꯏꯔꯒꯅꯦ ꯍꯥꯏꯔꯁꯤ ꯏ ꯀꯥꯏꯕꯅ
ꯑ ꯍꯣꯏ ꯁꯥꯔꯥꯛꯄꯗꯣ ꯇꯥꯗꯕ꯭ꯔꯣꯅ
ꯄꯗꯤ ꯇꯥꯎꯋꯥ ꯑꯗ ꯂꯤꯚꯔꯗꯤ ꯇꯧꯋ ꯌꯥꯗꯕ ꯏꯀꯥꯏꯔꯒꯅꯦ ꯅꯣꯛꯑꯒ ꯑꯗꯨꯝ ꯂꯩꯌꯦ
ꯑꯝ ꯑꯩꯅ ꯚꯣꯏꯁ ꯊꯔꯛꯄꯗꯣ ꯅꯪ ꯇꯥꯗꯕꯣ
ꯍꯧꯖꯤꯛꯔꯣ
ꯉꯁꯥꯏꯗꯣ ꯉ ꯚꯣꯏꯁ ꯍꯥꯏꯍꯜꯂꯛꯄꯗꯣ ꯔꯤꯄ꯭ꯂꯥꯏ ꯄꯤꯈꯤꯕꯅꯤꯅꯦ ꯑꯉꯥꯡ ꯅꯨꯨꯄꯤꯗꯣ
ꯑꯉꯥꯡ ꯅꯨꯄꯤ ꯍꯥꯏꯗꯤ ꯑꯣ ꯑꯣ ꯇꯥꯏ ꯇꯥꯏ ꯑꯩ ꯑꯃꯨꯛ ꯀꯥꯎꯋꯦ ꯍꯧꯖꯤꯛꯇꯣ ꯑꯩ ꯃꯃꯤꯡ
ꯑꯗꯨ ꯑꯗꯨꯅꯦꯕ ꯈꯨꯄꯥꯛ ꯆꯥꯅꯤ ꯏ ꯋꯥ ꯅ ꯑꯣꯏꯔꯣꯏꯌꯦ ꯅꯪꯉꯣꯟꯗ
ꯀꯣꯛꯁꯦ
ꯌꯥꯗꯕꯅꯦꯕ ꯑꯍꯟ ꯑꯣꯏꯕꯒꯤ ꯌꯥꯗ꯭ꯔꯦꯕ ꯅꯪꯗꯣ ꯀꯣꯛꯇꯣ
ꯑ ꯌꯥꯗ꯭ꯔꯦ ꯍꯧꯖꯤꯛꯀꯥꯟꯁꯦ ꯊꯦꯡꯅ ꯇꯨꯝꯃꯒꯤꯅꯦ ꯀꯣꯛ ꯁꯤ ꯌꯥꯗ꯭ꯔꯦꯕ
ꯉꯍꯥ ꯑꯣꯏꯔꯤꯌꯦ ꯑꯩ ꯍꯧꯖꯤꯛꯇ ꯍꯧꯒꯠꯂꯛꯄꯒ ꯉꯥꯏꯔꯤ ꯎ ꯑꯉꯥꯡ ꯂꯥꯛꯄꯒ ꯍꯜꯂꯛꯑꯒ ꯐꯤ ꯁꯨꯕ ꯂꯣꯏꯔꯒ ꯇꯨꯝꯃꯦ ꯑꯁ ꯄꯨꯡ ꯑꯅꯤ ꯑꯍꯨꯝꯗꯤ ꯇꯨꯝꯈ꯭ꯔꯦ
ꯑꯁ ꯌꯥꯝ ꯐꯩꯀꯣ ꯅꯍꯪꯗꯤ ꯑꯩꯗꯤ ꯇꯨꯝꯃꯒ ꯁꯪꯅꯤꯔ
ꯇꯨꯃꯤꯠ ꯐꯗꯦ ꯑꯗꯨ ꯑꯣꯏꯔꯁꯨ ꯇꯨꯝꯅꯤꯡꯉꯦ
ꯁ꯭ꯀꯨꯜꯗꯒꯤ ꯍꯜꯂꯛꯑꯒ ꯐꯤ ꯁꯨꯔꯒ ꯍꯧꯖꯤꯛꯇ ꯂꯣꯏꯔꯒ ꯑ ꯏꯃꯥꯟꯅꯕꯤ ꯑꯃꯅ ꯀꯣꯜ ꯇꯧꯔꯛ ꯅꯣꯏ ꯊꯕꯤ ꯂꯩꯕꯗꯣ ꯑꯩꯉꯣꯟꯗꯁꯨ ꯄꯤꯔꯛꯑꯣꯅ ꯅꯤꯕ
ꯑꯣ
ꯑꯩꯗꯤ ꯑꯩꯗꯤ ꯂꯥꯎ ꯂꯧ ꯆꯠꯇꯕ ꯂꯧ ꯆꯠꯇꯕꯗꯣ ꯅꯤꯕꯅꯦ
ꯍꯥꯎꯕꯅꯤ ꯂꯩ ꯁꯥꯕ ꯃꯇꯝꯗꯗꯤ ꯆꯥꯕ ꯅꯨꯡꯉꯥꯏꯕꯅꯤꯅꯦ
ꯅꯣꯏꯗꯗꯤ ꯂꯩꯕ꯭ꯔꯣ
ꯂꯧꯗꯗꯤ ꯂꯩꯔꯝꯒꯅꯤ ꯁꯤ ꯑꯍꯟ ꯀꯥꯈꯤꯕꯅꯦ ꯄꯨꯔꯛꯀꯗ꯭ꯔꯥ
ꯑꯣ ꯅꯪ ꯆꯠꯀꯅꯦ ꯍꯥꯏꯕ ꯅꯠꯇ꯭ꯔꯣ
ꯑꯩ ꯆꯠꯅꯤꯡꯗ꯭ꯔꯕ ꯏꯅꯥꯎꯅꯨꯄꯤ ꯂꯥꯛꯇ꯭ꯔꯕ ꯃꯟꯗꯦꯗ ꯑꯣꯏꯅ ꯆꯠꯂꯒꯦ ꯇꯨ꯭ꯁꯗꯦ ꯑꯃꯨꯛ ꯏꯅꯥꯎ ꯅꯨꯄꯤ ꯆꯀꯅꯤ
ꯅꯤꯡꯊꯧꯀꯥꯗ ꯅꯣꯏ ꯏꯅꯥꯎꯅꯨꯄꯤꯗꯣ ꯂꯥꯛꯀꯅꯤ ꯍꯥꯏꯕ꯭ꯔꯣ
ꯂꯥꯛꯂꯔꯣꯏ ꯍꯥꯏꯌꯦ ꯃꯥ ꯅꯨꯄꯥꯗꯣ ꯊꯕꯛ ꯆꯠꯂꯅꯤ ꯍꯥꯏꯑꯦ ꯑꯗꯨꯒꯤ
ꯅꯨꯡꯉꯥꯏꯇꯦꯍꯦ
ꯅꯨꯡꯉꯥꯏꯇꯦ ꯂꯥꯛꯀꯅꯤ ꯍꯥꯏꯔꯒ ꯂꯥꯛꯁꯨ ꯂꯥꯛꯇꯦ ꯉꯁꯤ ꯏꯟꯁꯥꯡ ꯑꯍꯥꯎꯕ ꯄꯤꯖꯒꯦ ꯊꯜꯂꯒ ꯆ ꯅꯪ ꯑꯣꯏ ꯅ ꯂ ꯑꯣꯗꯗꯥ ꯌꯨꯝꯁꯨꯅ ꯃꯗꯤ
ꯑꯩ ꯂꯥꯛꯑꯗꯤ ꯅꯣꯏ ꯆꯥꯛꯇꯣ
ꯑꯩ ꯑꯩꯈꯣꯏꯒꯤ ꯆꯥꯛꯇꯤ ꯀꯟꯗꯕꯅꯦ ꯇꯥꯎ ꯂꯥꯛꯑꯣ ꯉꯁꯤꯁꯦ ꯆꯞ ꯆꯥꯔꯦ
ꯀꯟꯗꯦ ꯀꯟꯗꯕꯅꯦ ꯑꯗꯣ ꯑꯩꯅ ꯂꯣꯏ ꯆꯥꯊꯣꯛꯒꯅꯦꯕ ꯅꯣꯏ ꯅꯣꯏ ꯅꯣꯏꯅ ꯆꯥꯕ ꯂꯩꯔꯔꯣꯏꯕ
ꯂꯩꯒꯅꯤꯍꯦ ꯃꯌꯥꯝ ꯊꯣꯡꯉꯗꯤ ꯂꯣꯏꯔꯦ ꯀꯩꯅꯣ
ꯑꯁ
ꯅꯪ ꯈꯤꯇꯪꯁꯨ ꯊꯣꯡꯁꯨ ꯊꯣꯡꯉꯦꯗꯅ ꯑꯩꯗꯤ ꯏꯃꯦ ꯌꯥꯉ
ꯁ
ꯅꯪ ꯀꯤꯂꯣ ꯃꯔꯤ ꯃꯉꯥ ꯆꯥꯕ ꯐꯪꯕ꯭ꯔꯅꯦ ꯆꯥꯕ ꯉꯝꯃ꯭ꯔꯣ
ꯉꯝꯃꯦꯍꯦ ꯑꯩꯗꯤ ꯆꯥꯛ ꯌꯥꯝ ꯆꯥꯕꯅꯦ ꯑꯀꯪ ꯃꯃꯤꯁꯤꯡꯅꯅꯦ ꯆꯥꯛ ꯌꯥꯝ ꯆꯥꯕꯅꯦ ꯅꯪ ꯈꯪꯗꯕꯦꯅꯦ ꯅꯪ ꯅꯪꯗ ꯅꯣꯏꯕ ꯅꯣꯏꯕꯒꯤꯅꯦ ꯆꯥꯛ ꯈꯤꯇꯪ ꯈꯤꯇꯪ ꯆꯥꯔꯒ
ꯅꯠꯇꯦ ꯐꯤꯒꯔ ꯁꯒ ꯇꯧꯕꯅꯦ ꯀꯔꯤꯅꯣ ꯅꯣꯏꯗꯤ ꯏ ꯀꯒ ꯑꯗꯨ ꯑꯩ ꯅꯣꯏ ꯅꯣꯏꯔꯒ ꯂꯩ
ꯁꯦꯝꯃꯒ ꯀꯔꯤ ꯀꯥꯟꯅꯗꯣꯏꯅꯣ
ꯎ ꯀꯪ ꯀꯪꯕꯅ ꯐꯔꯦ ꯅꯥꯗ꯭ꯔꯦ ꯅꯥꯕꯁꯨ ꯌꯥꯎ ꯀꯪꯕꯁꯤꯡꯗꯣ ꯅꯣꯏꯕꯨꯗꯤ ꯑꯩꯈꯣꯏꯗꯤ ꯑ ꯊꯥ ꯈꯨꯗꯤꯡ ꯍꯞꯇꯥ ꯈꯨꯗꯤꯡꯅꯏ ꯑꯗꯨꯗꯤ
ꯅꯣꯏ ꯅꯣꯏꯗꯣ ꯐꯤꯒꯔ ꯁꯦꯝꯕꯒꯤ ꯑꯣꯏꯔꯝꯅꯤꯅ
ꯑ ꯁꯦꯝꯗꯦꯗ ꯑꯗꯨꯝ ꯌꯦꯁ
ꯉꯁꯥꯏꯅꯤ ꯇꯪꯅꯤꯡꯕꯒꯤ ꯑꯗꯨꯝ ꯃꯍꯥꯎꯁꯥꯌꯦ
ꯍꯥꯎꯁꯒꯦ ꯑꯗꯨꯝ ꯆꯞ ꯆꯥꯔ
ꯆꯥꯕ ꯉꯝꯗ꯭ꯔꯣ ꯆꯥꯕ ꯉꯝꯗꯦ ꯍꯥꯏꯕ ꯅꯠꯇ꯭ꯔꯣ
ꯉꯝꯃꯗꯤ ꯉꯝꯃꯤꯃꯦꯗ ꯑꯁꯉꯗꯤ ꯅ ꯑꯁ ꯌꯦꯕ ꯉꯝꯃꯔ
ꯏꯟꯁꯥꯡ ꯑꯗꯤ ꯑꯍꯥꯎ ꯑꯍꯥꯎꯕ ꯆꯠꯅꯤꯡꯉꯦ
ꯎꯝ ꯀꯌꯥ ꯃꯅꯥꯑ ꯑꯩꯁꯨ ꯑꯗꯨꯅꯦ ꯆꯥꯅꯤꯡꯕꯅ ꯂꯣꯏꯔꯦ ꯈꯧꯔꯥꯡꯉꯦ ꯈꯅꯥꯎꯁꯦ ꯃꯥꯅꯤꯅꯦ ꯑꯩ ꯂꯥꯎꯅꯤꯡꯕ ꯂꯣꯏꯔꯒ ꯍꯤꯟꯖꯥꯡ ꯂꯥꯎꯅꯤꯡꯕ ꯀꯥꯟꯗꯗꯤ ꯌꯦꯟꯖꯥꯡ ꯑꯍꯥꯎꯕ ꯆꯥꯔꯒ ꯂꯣꯏ ꯂ ꯑ ꯌꯥꯗ꯭ꯔꯦ ꯍꯤꯟꯖꯥꯡ ꯍꯥꯎ ꯆꯥꯅꯤꯡꯕꯅ
ꯑꯩꯈꯣꯏꯁꯤꯅꯦ ꯌꯨꯝ ꯁꯥꯕ ꯀꯥꯟꯗꯗꯤ ꯑꯁ ꯀꯩꯀꯩꯅꯣ ꯑꯍꯥꯎ ꯑꯍꯥꯎꯕ ꯆꯥꯔꯒ ꯑꯗꯨ ꯂꯣꯏꯔꯒ ꯂꯣꯏꯔꯦꯅꯦ ꯑꯜꯂꯨꯒꯕ ꯍꯋꯥꯏꯒꯨꯝꯕ ꯑ
ꯑꯂꯨꯁꯨ ꯆꯥꯕ ꯐꯪꯗ꯭ꯔꯦ
ꯀꯨꯝꯕ
ꯂꯥꯏꯔꯕ ꯑꯣꯏꯔꯕꯅꯤꯅ ꯑꯂꯨꯁꯨ ꯂꯥꯏꯂꯥꯂꯪꯗꯦ ꯐꯟ꯭ꯔꯦ ꯇꯈ꯭ꯔ
ꯑꯩꯣ ꯑꯩꯈꯣꯏꯁꯨꯅꯦꯍꯦ
ꯑꯦꯣꯏꯗꯤ ꯅꯣꯏꯗꯤ ꯅꯣꯏꯗꯤ ꯗꯨꯀꯥꯟ ꯅꯛꯄꯅꯤꯅ ꯁꯣꯠꯄꯁꯨ ꯌꯥꯏ
ꯑ ꯆꯂꯒ ꯑꯗꯨꯝꯅ ꯃꯅꯦ ꯍꯣꯏ ꯄꯩꯁꯥꯗꯤ ꯄꯤꯔꯛꯇꯕ ꯗꯨꯀꯥꯟꯅ ꯀꯛꯕꯒꯤ ꯌꯥꯗ꯭ꯔꯦ ꯍꯦ
ꯀꯒꯤ ꯆꯅꯤꯦ
ꯐꯠꯇꯕꯅꯦ ꯆꯠꯅꯤꯡꯅꯗꯤꯦꯀꯣ ꯈꯨꯗꯛꯇ ꯑꯗꯨꯝ ꯂꯩꯕ ꯌꯥꯏꯗꯅ ꯑꯗꯣ ꯈꯥꯡꯕ ꯉꯝꯗ꯭ꯔꯦꯕ
ꯈꯨꯗꯛꯇ ꯂꯩꯕ ꯐꯪꯕ ꯐꯥꯎꯕ ꯌꯥꯝ ꯐꯔꯕꯅꯤ
ꯑꯁ ꯄꯩꯁꯥ ꯇꯤꯡꯅꯕꯅꯦ
ꯄꯩꯁꯥ ꯇꯤꯟꯅꯁꯨ ꯑꯍꯥꯎꯕ ꯆꯥꯕ ꯐꯥꯔꯗꯤꯦ
ꯑꯍꯥꯎꯕ ꯆꯥꯕ ꯐꯪꯉꯁꯨ ꯍꯛꯆꯥꯡꯗꯣ ꯀꯌꯥ ꯐꯠꯇꯦꯕ
ꯑꯦ
ꯊꯥꯗ꯭ꯔꯣ ꯉꯁꯦ
ꯁꯌꯦꯦ ꯐꯦꯟ ꯃꯅꯥꯛꯇ ꯐꯝꯃꯤꯌꯦ
ꯑ ꯍꯥꯏꯗꯤ ꯐꯦꯟꯁꯨ ꯊꯥꯗꯦ ꯁꯥꯕꯁꯤꯅ ꯅꯨꯡꯁꯥ ꯊꯣꯛꯂꯛꯄ ꯀꯥꯟꯅꯗꯦ
ꯆꯕꯁꯤꯅ ꯆꯕꯁꯤꯅ ꯅꯣꯏ
ꯅꯣꯡ ꯑꯃꯨꯛ ꯄꯥꯝꯃꯤ
ꯎꯝꯁꯤ ꯎ ꯍꯌꯦꯡ ꯆ ꯆꯠꯀꯗ꯭ꯔꯣ ꯅꯪꯕꯣ
ꯆꯠꯀꯅꯤ ꯅꯪꯁꯨ ꯂꯥꯛꯑꯣꯍꯦ ꯅꯪꯁꯨ ꯆꯔꯁ ꯆꯠꯄ ꯇꯟꯕ꯭ꯔꯣ
ꯇꯟꯕꯒꯤꯃꯦ
ꯑꯁ ꯇꯟ ꯃꯒꯅꯦ ꯆꯠꯇꯕ ꯀꯨ ꯏꯔꯤꯦ ꯆꯠꯇꯕ ꯀꯨꯏꯔꯦ ꯑꯩꯁꯨ
ꯑꯣꯝ
ꯁꯟꯗꯦ ꯑꯃ ꯑꯅꯤ ꯑꯣꯏꯔꯝꯅꯤ ꯆꯠꯇꯕ
ꯎꯝ
ꯍꯧꯒꯠꯕꯒ ꯇꯜꯂꯦꯗ ꯑ
ꯑꯗꯨ ꯑꯣꯅꯤꯅꯦ
ꯆꯥꯛ ꯊꯣꯡꯉꯅꯤ ꯑꯃꯨꯛ ꯁꯟꯗꯦꯗꯀꯣ ꯑꯌꯨꯛ ꯉꯟꯅ ꯍꯧꯒꯠꯇꯣꯏꯅꯦꯕ ꯑꯗꯨ ꯌꯥꯝ ꯇꯜꯃꯦ
ꯑꯗꯨꯅꯦ ꯑꯗꯨꯗꯤꯅꯦ ꯆꯥ ꯆꯥꯅꯤꯡꯗ꯭ꯔꯤ ꯇ ꯑꯩꯁꯨ
ꯎꯝ ꯆꯔꯀꯥꯅꯕꯅ ꯏ ꯉꯟꯅ ꯍꯧꯒꯠꯂꯒ ꯆꯥꯛ ꯊꯣꯡ ꯅꯣꯏꯅꯦ ꯑꯁ ꯌꯥꯝ ꯇꯜꯂꯦ ꯌꯨꯝꯗ ꯂꯩꯔꯗꯤꯅꯦ ꯑꯗꯨꯃꯥꯏꯅ ꯇꯧꯕ ꯑꯁ ꯂꯧ ꯆꯠꯂꯗꯤ
ꯂꯧ ꯆꯠꯄꯅ ꯈꯔ ꯐꯔꯦꯀꯣ ꯌꯨꯝꯗ ꯂꯩꯔꯤꯁꯦ ꯕꯣꯔꯤꯡ ꯌꯥꯝ
ꯊꯕꯛ ꯌꯥꯝ ꯆꯤꯜꯂꯦꯕ ꯊꯕꯛ ꯇꯧꯕꯁꯨ ꯎꯗꯣꯛꯎ ꯍꯥꯎꯗꯦ
ꯎꯝ ꯅꯪ ꯉꯁꯥꯏ ꯑꯩꯉꯣꯟꯗ ꯍꯥꯏꯔꯛꯄꯗꯣ ꯅꯣꯏ ꯂꯣꯟ ꯀꯥꯎꯈ꯭ꯔꯦ ꯍꯥꯏꯕ꯭ꯔꯣ
ꯑ ꯀꯥꯎꯒꯔꯦ
ꯃ ꯃꯌꯥꯝ ꯂꯩꯌꯦ ꯀꯩꯒꯤꯅꯣ ꯅꯣꯏ ꯀꯥꯎꯒꯅꯣꯕ ꯃꯔꯥꯛ ꯃꯔꯥꯒ ꯈꯛꯇꯪ ꯒꯣꯜ ꯇꯧꯔꯒ ꯑꯁ
ꯑꯩꯗꯤ ꯎꯝ ꯅꯨꯡꯗꯥꯡꯗꯒꯣ ꯑꯁ ꯀꯣꯜ ꯇꯧꯔꯒ ꯄꯥꯏꯔꯒ ꯑꯗꯨꯝ ꯍꯤꯞꯄꯒ ꯂꯩꯕꯅꯦꯍꯦ
ꯇꯧꯕ ꯃꯥꯂꯦ ꯍꯦ
ꯈꯣꯏ ꯂꯣꯢꯅꯔꯛ ꯀꯩꯝꯇ ꯉꯥꯡꯗꯦꯕ ꯑꯦꯁ ꯊꯥꯖꯕꯔꯣ
ꯑꯗꯨꯅ ꯐꯔꯦꯅꯦ ꯊꯥꯖꯕ ꯑꯃ ꯂꯩꯇꯦꯗ ꯅꯪꯒꯤ ꯋꯥꯗꯣ
ꯊꯨꯖꯛ
ꯅꯪꯕꯨ ꯉꯔꯥꯡ ꯕꯣꯜ ꯌꯦꯡꯕ꯭ꯔꯣ
ꯉꯔꯥꯡꯗꯤ ꯌꯦꯡꯗꯦ ꯉꯔꯥꯡꯗꯣ ꯑꯩ ꯌꯦꯡꯗ꯭ꯔꯁꯨꯅꯦ ꯊꯦꯡꯅ ꯇꯨꯝꯃꯦ ꯑꯦ ꯑꯃꯅ ꯀꯣꯜ ꯇꯧꯔꯛꯑꯝꯃꯦ ꯑꯃꯅ ꯑꯩ ꯇꯧꯔꯛꯀꯅꯤ ꯃꯥꯅ ꯇꯧꯔꯛꯑꯗꯤ ꯔꯤꯁꯤꯞ ꯇꯧꯋꯦꯗꯅ ꯑꯗꯣ ꯑꯩꯒꯤꯗꯣ ꯇꯥꯛꯁꯇꯣ ꯐꯪꯗꯕ
ꯎꯝ
ꯑꯦ ꯀꯩꯅꯣꯅꯦ ꯁꯤꯕꯣ